ꯑꯣ ꯏ ꯇꯎꯕꯤ ꯏꯇꯥ ꯇꯥꯏ
ꯑꯩ ꯅꯍꯥꯟꯗꯣ
ꯎꯝ
ꯃꯦꯃꯣꯅꯤꯖ ꯍ ꯋꯥ
ꯍꯥꯏꯌꯦꯕ ꯉꯔꯥꯡꯗꯣ ꯑꯗꯨ ꯃꯒꯤꯗꯣ ꯈꯪꯗꯦ ꯔꯦꯖꯤꯁꯇꯔ ꯇꯧꯗ꯭ꯔꯕ ꯇꯧꯈꯤ ꯇꯧꯗ꯭ꯔꯤꯕ ꯃꯥꯜꯂꯦ
ꯇꯤꯟꯁꯣ ꯊꯔ ꯄꯦ ꯃꯥ ꯑ ꯅꯪ ꯅꯪ ꯇꯝꯕꯤꯗꯦ ꯃꯉꯣꯟꯗ
ꯇꯝꯕꯤꯌꯦꯦ
ꯀꯦ ꯀꯃꯥꯏ ꯇꯝꯕꯨꯜ ꯇꯌꯨꯁꯟꯗ
ꯍꯣꯏ ꯇ꯭ꯋꯁꯟꯗ ꯑꯩꯅ ꯇꯧꯔꯒ
ꯔꯦꯖꯤꯁꯇꯔ ꯐꯤꯜ ꯑꯞ ꯇꯧꯕ ꯂꯣꯏꯔꯦ
ꯍꯣꯏ ꯑꯗꯣ ꯏꯁꯀ꯭ꯔꯤꯟ ꯁꯣꯠꯇꯣ
ꯑꯥ
ꯍꯧꯖꯤꯛꯁꯨ ꯑꯃꯨꯛ ꯊꯥꯕ ꯌꯥꯏꯀꯣ
ꯍꯣꯏ
ꯑꯣ
ꯉꯝ ꯅꯪꯒꯅꯥ ꯊꯥꯗꯦ
ꯉꯔꯥꯡ ꯊꯥꯗꯦ ꯑꯩ
ꯑꯩꯉꯣꯟꯗ ꯊꯥꯔꯛꯑꯣ ꯑꯩ ꯑꯣꯏꯅ ꯊꯥꯒꯦ
ꯑꯥ
ꯌꯥꯏ
ꯌꯥꯏ ꯌꯥꯏ
ꯊꯥꯔꯛꯑꯣ ꯂꯤ ꯃꯩꯗꯣ